ꯑꯣ
ꯂꯥꯛꯑꯕꯔꯣ
ꯇꯥꯏꯥꯏ ꯇꯥꯏ ꯇꯕꯔꯣꯅꯗꯤ
ꯍꯣꯏ ꯇꯥꯔꯦ ꯇꯥꯔꯦ ꯑꯁ ꯀꯩꯅꯣ ꯇꯥꯔꯦ ꯇꯥꯔꯦ ꯁꯣ ꯁꯣꯝꯅ ꯍꯨꯏ ꯁꯣꯝꯅ ꯍꯨꯏꯁꯦ ꯀꯟꯅ ꯁꯦꯝ ꯃꯆꯥ ꯄꯣꯛꯅꯕ ꯀꯟꯅ ꯁꯦꯝꯁꯦꯝꯃꯤꯅꯦ ꯁꯣꯝꯗ
ꯀꯅꯥ ꯀꯅꯥꯥꯏ ꯍꯨꯏꯅꯣ ꯍꯥꯏꯁꯦ
ꯈꯪꯗꯦꯗꯥ
ꯃꯌꯨꯝꯗꯔꯣ ꯃꯌꯨꯝ ꯂꯝꯍꯥꯡꯗꯔꯣ ꯀꯩꯅꯣ
ꯂꯝ ꯍꯥꯡꯗꯅꯤꯅꯦ ꯑꯩ ꯖꯒꯥꯗ ꯑꯍꯨꯝꯅꯦꯕ ꯑꯃꯅ ꯁꯪꯉꯥꯂꯩ
ꯑ ꯑꯣ ꯍꯥꯏꯔꯣ ꯃꯆꯥꯄꯣꯛꯄꯩ ꯁꯦꯝꯕ ꯍꯥꯏꯔꯣ
ꯍꯣꯏ ꯅꯠꯇꯦ ꯃꯆꯥꯄꯣꯀꯄꯩꯅꯤ ꯃꯤꯔꯣꯟ ꯃꯤꯔꯣꯟꯕꯒꯤ ꯃꯤꯔꯣꯟ ꯎꯝ ꯍꯣꯏ ꯍꯣꯏ ꯈꯣꯡꯉꯒ ꯂꯩꯕ ꯍꯁ ꯅꯣꯡꯁꯦ ꯃꯪꯉꯦ ꯅꯪ ꯌꯨꯝꯃꯨꯛ ꯍꯟꯗꯣꯏꯔꯣ
ꯑꯁ ꯍꯜꯂꯔꯣꯏꯗ ꯍꯌꯦꯡ ꯐꯥꯁꯅꯤꯅ ꯁꯤ ꯇꯨꯝꯃꯗꯝꯅꯦ ꯑꯗꯨꯝ
ꯑꯣ ꯅꯪ ꯀꯩꯅꯣꯗ ꯐꯃꯨꯡꯗ ꯑꯗꯨꯝ ꯂꯩꯔꯤꯕꯣ
ꯑꯁ ꯐꯃꯨꯡꯗꯣ ꯇꯣꯝꯕꯤꯅ ꯃꯣꯡ ꯃꯥꯏ ꯃꯈꯥꯗ ꯅꯪ ꯐꯃꯨꯡꯗꯨꯗ ꯇꯣꯝꯕꯤ ꯑꯃꯨꯛ ꯆꯪꯒ꯭ꯔꯦ
ꯃ ꯃꯈꯥꯗ ꯑꯧ ꯅꯪꯅ ꯃꯊꯛ ꯇꯨꯝꯕ
ꯃꯊꯛꯇꯕꯨꯗꯤ ꯑꯣꯏꯕꯅꯦ ꯑꯗꯣ ꯑꯁ ꯃꯥ ꯆꯦꯜꯂꯦꯅ ꯍꯨꯒꯠꯂ ꯍꯨꯒꯠꯀꯦꯅꯗꯤ ꯍꯥꯏꯔꯛ ꯑꯣ ꯍꯨꯒꯠꯂꯨ ꯍꯨꯒꯠꯂꯣꯅꯤ ꯑꯩꯅꯅꯦ ꯄꯨꯒꯗꯕꯅꯤ ꯐꯨꯒꯗꯕꯅꯤꯅ ꯃꯥ ꯂꯩꯗꯥ ꯍꯧꯔꯦꯗ ꯑꯗꯨꯝ ꯅꯍꯥꯟ ꯀꯩꯅꯣ ꯇꯨꯝꯃꯝꯕꯗꯣ ꯆꯪꯉ ꯇꯨꯝꯃꯨꯕꯗ ꯌꯥꯝ ꯆꯤꯛꯑꯦꯕ
ꯇꯨꯝꯕꯝ ꯈꯪꯗꯣꯏꯅꯦ
ꯑꯣ ꯅꯪ ꯅꯪ ꯅꯪꯗꯤ ꯍꯥꯟꯅ ꯇꯨ ꯇꯨꯝꯕꯗ ꯑꯗꯨꯝ ꯇꯨꯝꯕ ꯅꯠꯇ꯭ꯔꯣ
ꯇꯨꯝꯗꯦꯗ ꯃꯣꯏ ꯐꯃꯨꯡ ꯑꯍꯥꯡꯕ ꯌꯦꯡꯉꯥ ꯆꯣꯡꯈꯠꯂ ꯇꯨꯝꯗꯣꯏꯅꯤ ꯂꯣꯏ ꯍꯨꯒꯠ ꯂꯩꯍꯧꯋꯦꯕ
ꯑꯣꯟ ꯑꯣ ꯅꯪ ꯅꯪꯁꯨ ꯂꯣꯏ ꯍꯨꯒꯠꯂꯦ
ꯍꯨꯒꯠꯂꯒ ꯑꯗꯨꯝ ꯊꯥꯔ ꯊꯝꯃꯝꯕꯗꯣ ꯎꯐꯨꯟ ꯉꯥꯛꯇ ꯁꯨꯗ꯭ꯔꯕꯅꯤꯅ
ꯑꯣꯁꯨ ꯄꯨꯔꯣ ꯀꯩꯅꯣ ꯄꯨꯔ ꯐꯖꯅ ꯁꯨ ꯅꯠꯇ꯭ꯔ ꯑꯗꯨ ꯅꯠꯇꯕꯤꯗ ꯑꯗꯨꯝ ꯑꯣꯐꯤꯁꯇ ꯑꯗꯨꯝ ꯁꯨꯔꯣ ꯁꯨꯔꯒ
ꯌꯥꯏ ꯑꯗꯨ ꯎꯝ
ꯎꯝ
ꯀꯔꯤ ꯍꯧꯖꯤꯛ ꯑꯍꯥꯡꯕ ꯐꯥꯎ ꯑꯗꯨꯝ ꯌꯦꯡꯈꯠꯂ ꯆꯣꯡꯈꯠꯂꯨꯗꯣꯏꯅꯤ
ꯎꯝ ꯍꯥꯡꯕ ꯐꯃꯨꯡ ꯍꯣꯏꯗ ꯑꯍꯥꯡꯕꯗ ꯍꯦꯛꯇ ꯇꯨ ꯇꯨꯝꯃꯨꯗ
ꯗ꯭ꯌꯨꯇꯤ ꯊꯣꯛꯂꯛꯈꯤꯕꯅꯤ ꯂꯣꯏ ꯇꯨꯝ ꯌꯥꯅꯤꯕ
ꯑꯥ
ꯀꯁꯤ ꯑꯣꯏꯗꯕ ꯑꯃ ꯌꯦꯡꯉꯒ
ꯍꯥꯏꯗꯤ ꯌꯨꯝꯗ ꯑꯃꯨꯛ ꯍꯟꯕ ꯈꯣꯠꯄꯗ ꯃꯇꯝꯗꯣ ꯃꯥꯡꯉꯦꯕꯀꯣ
ꯎꯝ ꯐꯥꯔꯁ ꯁꯨꯃꯥꯏꯅ ꯁꯦꯀꯦꯟꯗꯩ ꯐꯥꯔꯁ ꯂꯥꯛꯄꯖꯤꯗꯤ
ꯑꯁꯤꯗꯒꯤ ꯌꯨꯝ ꯍꯟꯕꯗꯤ ꯀꯩ ꯃꯤꯅꯤꯠ ꯀꯌꯥꯃꯨꯛ ꯆꯪꯒꯦ
ꯇꯔꯥꯃꯉꯥ ꯀꯨꯟꯃꯨꯛꯇꯤ ꯆꯪꯉꯦ
ꯑꯣ ꯑꯗꯨꯃꯥꯏ ꯆꯪꯕ꯭ꯔꯥ
ꯎꯝ ꯒꯥꯔꯤ ꯆꯤꯜꯂꯕ ꯇꯔꯥꯃꯉꯥ ꯀꯨꯟ ꯍꯥꯏꯖꯦ ꯍꯧꯖꯤꯛ ꯍꯧꯖꯤꯛ ꯊꯧꯕꯕꯨꯗꯤ ꯃꯤꯅꯤꯠ ꯇꯔꯥ ꯈꯤꯇꯪ ꯍꯦꯟꯅ ꯆꯪꯉꯝꯒꯅꯤ ꯂꯝꯕꯦꯟ ꯀꯣꯝꯃꯦꯕ
ꯅꯪ ꯅꯍꯥꯟꯃꯨꯛ ꯁꯥꯏꯀꯜ ꯊꯧꯕꯗ ꯃꯤꯅꯤꯠ ꯇꯔꯥꯃꯨꯛ ꯈꯛꯇꯪ ꯆꯪꯒꯦ ꯍꯥꯏꯗꯥꯏ ꯀꯃꯥꯏ ꯊꯧꯋꯤꯅꯣꯕ ꯑꯗꯨꯅ
ꯂꯝꯕꯦꯟ ꯀꯣꯝꯃ ꯇꯤꯡꯈꯠꯇꯅ ꯊꯧ ꯌꯥꯏꯗ ꯑꯗꯨꯝ
ꯅꯩꯔꯦꯗ ꯁꯥꯏꯀꯜ ꯑꯥ ꯑꯥꯏ ꯑꯍꯤꯡꯗꯕꯨꯗꯤ ꯄꯨꯔꯥ ꯐ꯭ꯔꯤ ꯑꯣꯏꯕꯅꯤꯅꯀꯣ
ꯑꯁ ꯐ꯭ꯔꯤꯗꯤ ꯇꯦꯀꯠꯇꯅꯥ ꯎꯪꯒꯤ ꯌꯥꯏꯕ ꯀꯔꯣꯛ ꯀꯔꯣꯛ ꯀꯔꯣꯛ
ꯑ
ꯍꯪꯒꯠ ꯍꯟꯗꯥ ꯊꯧꯕꯖꯤ ꯄꯨꯡꯒꯥꯏ ꯄꯨꯡꯒꯥꯏꯒ ꯆꯪꯕ ꯌꯥꯎꯋꯤ ꯀꯩꯅꯣ ꯑꯗꯨꯗꯤ ꯍꯡꯒꯠꯗꯥ ꯍꯡꯒꯠꯗ ꯊꯧ
ꯑꯣ ꯅꯪ ꯁꯥꯏꯀꯜꯗꯤ ꯂꯩꯔꯤꯕꯣ
ꯁꯥꯏꯀꯜ ꯑꯥ ꯂꯩꯗꯤ ꯂꯩꯕꯅꯦ ꯏꯟꯗꯣꯝꯆꯥ ꯍꯣꯏꯒꯤ ꯑꯩꯅ ꯂꯧ ꯃꯣꯏꯖꯨ ꯊꯧꯅꯗꯦ ꯍꯥꯏ ꯌꯥꯡꯈꯠꯂꯒ ꯂꯩꯕꯅꯤ ꯏꯅꯥꯎꯄꯥꯅ ꯃꯥꯖꯨ ꯊꯧ ꯆꯪꯒ꯭ꯔꯕꯅꯤꯅ
ꯎꯝ ꯅꯅꯥꯎꯅꯨꯄꯥ ꯗꯨꯗꯤ ꯍꯧꯔ
ꯍꯧꯒ꯭ꯔꯦ ꯃꯣꯏꯒꯤ ꯑꯥ ꯃꯣꯏꯁꯣꯟ ꯆꯪꯒ꯭ꯔꯦ ꯍꯧꯒ꯭ꯔꯦ ꯑꯥꯗ ꯑꯗꯨꯝ ꯄꯨꯂꯞ ꯇꯧꯗꯣꯏꯑꯣꯏꯔ ꯃꯜꯂꯦ ꯆꯍꯤ ꯑꯃ
ꯀꯔꯤ
ꯑꯥꯗ ꯑꯗꯨꯝ ꯇꯧꯗꯧ ꯃꯥꯜꯂꯦꯕ ꯆꯍꯤ ꯑꯃꯨ ꯆꯪꯒ꯭ꯔꯦꯕ
ꯑꯣ ꯆꯍꯤ ꯆꯍꯤ ꯑꯃꯃꯨꯛ ꯑꯣꯏꯗꯣꯏꯔꯥ ꯇꯧꯗꯣꯏꯁꯦ
ꯑ ꯆꯍꯤ ꯑꯃꯧ ꯍꯥꯏꯌꯦ
ꯑꯣ ꯑꯗꯨ ꯂꯣꯏꯔꯗꯤ ꯇꯣꯂꯣꯞꯁꯦ ꯄ ꯄꯩꯁꯥꯕꯤ ꯆꯥꯕ ꯍꯧꯔꯦ ꯍ
ꯋꯥꯆꯞꯀꯤ ꯑꯦ ꯋꯥꯆꯞꯀꯤ ꯗꯤꯄꯤꯗ ꯃ ꯃꯇꯨꯒꯤ ꯐꯣꯇꯣ ꯊꯝꯀꯠꯂꯛꯑꯦꯗ
ꯑꯁ ꯊꯝ ꯊꯝꯕ ꯌꯥꯔꯦ ꯀꯩꯅꯣ
ꯄꯩꯁꯥ ꯊꯣꯑꯕꯅꯤꯅ
ꯎꯝ
ꯒꯌ꯭ꯥꯟ ꯇꯥꯗꯦ ꯊꯕꯛꯅꯦꯑ ꯑꯁ ꯒ꯭ꯌꯥꯟ ꯇꯥꯗꯦ ꯈꯣꯏꯖꯤꯅ ꯀꯃꯥꯏꯅ ꯇꯧ ꯁꯤꯒꯤ ꯊꯕꯛꯁꯤꯅꯗꯤ ꯑꯣꯏꯌꯨ ꯌꯥꯔꯣꯏꯗꯕꯅꯤꯅ
ꯑꯇꯣꯞꯄ ꯇꯧꯕ ꯌꯥꯏ ꯈꯪꯗꯦꯅ ꯑꯩꯖꯨ ꯌꯦꯟ ꯌꯦꯟ ꯂꯣꯏꯕꯒꯤꯅꯤ ꯐꯖꯅ ꯈꯜꯂꯦꯕꯨ ꯄꯩꯁꯥꯖꯦ ꯑꯝꯇ ꯂꯩꯇꯦꯅꯦ
ꯇꯞ ꯇꯞꯅ ꯃꯆꯥ ꯃꯆꯥꯗꯩꯗꯤ ꯍꯧꯒꯠꯄꯗꯤ ꯌꯥꯅꯤꯌꯦ
ꯑꯗꯨꯕꯨꯗꯤ ꯌꯥꯅꯤ ꯍꯧꯖꯤꯛꯕꯧ ꯈꯨꯠꯇ ꯄꯩꯁꯥ ꯂꯩꯇꯕꯩꯅꯤ ꯇꯧꯔꯤꯁꯦ ꯗꯤꯎ ꯆꯠꯂꯤꯌꯦꯕ ꯂꯥꯛ ꯑꯃ ꯃꯌꯥ ꯗꯤꯎ ꯆꯠꯂꯤꯅꯦ ꯍꯧꯖꯤꯛ
ꯀꯩꯗꯧꯕꯗ ꯆꯠꯂꯤꯅꯣ ꯍꯥꯏꯖꯦ
ꯗꯤꯎ ꯍꯥꯏꯗꯤ ꯑꯁ ꯑꯩ ꯄꯩꯁꯥ ꯈꯔ ꯁꯤꯡꯒꯗ ꯂꯩ ꯂꯩꯔꯤꯅꯦ ꯂꯥꯛ ꯑꯃ ꯃꯌꯥꯀꯣ
ꯑꯣ
ꯁꯤꯡꯗꯧ ꯂꯩꯔꯦꯕ
ꯁꯤꯡꯕ ꯍꯥꯏꯁꯤ ꯆꯪꯉꯛꯄꯩꯔꯕ
ꯎꯝ ꯀꯔꯤ ꯅꯠ
ꯆꯪꯉꯛ
ꯍꯣꯏ ꯑꯩꯈꯣꯏ ꯆꯦ ꯍꯣꯏꯒꯤꯅꯤꯗ
ꯎꯝ
ꯂꯩꯔ ꯀꯥꯟꯗ ꯑꯗꯨꯝ ꯁꯤꯡꯗꯣꯏꯅꯤ
ꯎꯝ ꯆꯪꯉꯛꯄ ꯆꯪꯉꯛꯄꯒꯤ ꯄꯩꯁꯥꯔꯕ
ꯅꯠꯇꯦ ꯑꯗꯨꯒꯤ ꯄꯩꯁꯥ ꯅꯠꯇꯦ ꯑꯗꯨꯒꯤ ꯄꯩꯁꯥꯗꯤ ꯂꯣꯏ ꯁꯤꯡꯒ꯭ꯔꯦ ꯑꯗꯨꯏ ꯄꯩꯁꯥꯗꯤ ꯃꯃꯥꯡ ꯃꯃꯥꯡꯗꯒꯤ ꯁꯤꯡꯒ꯭ꯔꯦ
ꯑꯃꯒ ꯀꯨꯟꯊ꯭ꯔꯥ ꯗꯥꯏꯔꯦꯛ ꯋꯥꯠꯂꯤꯅꯦ ꯁꯤꯡꯒꯗꯕ
ꯁꯤꯡꯕ ꯍꯥꯏꯁꯦ ꯑꯩꯈꯣꯏ ꯑꯩꯒꯤꯀꯣ ꯑꯇꯣꯞꯄ ꯑꯇꯣꯞꯄꯗ ꯂꯧꯗꯕ ꯑꯈꯣꯏ ꯆꯦ ꯍꯣꯏꯗꯩ ꯑꯗꯨꯝ ꯂꯧꯕꯀꯣ ꯁꯤꯡꯕ ꯍꯥꯏ ꯖꯦ ꯍꯟꯗꯛꯅ ꯇꯔꯥ ꯃꯉꯥ ꯋꯥꯠꯄꯗꯣ ꯍꯟꯗꯛꯅ ꯄꯨꯂꯞ ꯁꯤꯡꯒ꯭ꯔꯦ
ꯑꯣ
ꯑꯗꯨꯗꯒꯤ ꯑꯩꯈꯣꯏ ꯏꯃꯨꯡ ꯃꯅꯨꯡꯒꯤ ꯑꯩꯈꯣꯏ ꯏꯅꯥꯎꯅꯨꯄꯥꯒꯤ ꯄꯩꯁꯥ ꯈꯔ ꯂꯧꯔꯝ ꯂꯧꯔꯝꯕ ꯑꯗꯨꯒꯨꯝꯕ ꯑꯩꯈꯣꯏ ꯆꯦ ꯏꯆꯦ ꯍꯣꯏꯗꯩ ꯂꯧꯕꯀꯣ ꯑꯗꯨꯒꯨꯝꯕ ꯁꯤꯡꯗꯧ ꯋꯥꯠꯂꯤ
ꯈꯪꯗꯔ꯭ꯦꯗ ꯇꯧꯔꯦ ꯌꯦꯟ ꯌꯦꯟ ꯂꯣꯏꯕ ꯂꯤꯁꯤꯡ ꯃꯉꯥ ꯇꯔꯥ ꯊꯥꯗꯔꯗꯤ ꯌꯥꯅꯤ ꯀꯩꯅꯣ ꯀꯨꯟꯃꯨꯛ ꯍꯥꯟꯅ ꯂꯣꯏꯈꯠꯂ ꯂꯣꯏꯔꯦ ꯑꯥ
ꯈꯪꯗꯦꯅꯦ ꯌꯦꯟꯁꯦ
ꯀꯨꯟ ꯀꯨꯟꯃꯨꯛ ꯂꯣꯏꯕ ꯑꯗꯨꯝ ꯊꯥ ꯇꯔꯨꯛ ꯊꯥ ꯃꯉꯥ ꯑꯗꯨꯋꯥꯏ ꯃꯔꯨꯝ ꯀꯣꯛꯑꯅꯤ
ꯑꯩꯅꯦ ꯈꯜꯂꯤ ꯕꯣꯏꯂꯔꯒ ꯀꯣꯏꯂꯔꯒꯨꯝꯕꯁꯨ ꯃꯤꯛꯁ ꯃꯤꯛꯁ ꯑꯞꯇ ꯌꯥꯝ ꯌꯥꯝꯗꯕꯤꯗ ꯈꯔ ꯑꯗꯨꯝ ꯂꯣꯏꯔꯁꯤꯔꯥ ꯈꯜꯂꯤꯕ
ꯕꯣꯏꯂꯔꯒꯤꯗꯤ ꯑꯃꯨꯛ ꯃꯥ ꯅꯪ ꯌꯥꯝ ꯂꯣꯏꯕꯣꯏꯗꯤ ꯑꯍꯥꯟꯕꯩ ꯇꯝꯕ ꯑꯣꯏꯅ ꯂꯣꯏꯔꯗꯤ ꯖꯟ ꯖꯥꯟ ꯌꯥꯝ ꯑꯣꯏꯕꯅꯦꯕ
ꯑꯣ ꯑꯩꯅ ꯑꯩꯈꯣꯏ ꯌꯦꯟ ꯐꯥꯔꯃꯤꯡꯒꯤ ꯎꯝ ꯎꯝ ꯀꯣꯂꯔꯒꯨꯝꯕꯗꯤ ꯐꯦꯟꯁꯤꯡꯗꯣ ꯐꯖꯅ ꯇꯧꯔꯒꯀꯣ
ꯎꯝ ꯃꯣꯏꯅ ꯑꯃꯨꯛ ꯂꯥꯛꯑꯌꯦꯕ ꯑꯃꯨꯛ ꯕꯣꯏꯂꯔꯒꯤꯗꯤ ꯑꯁ ꯄꯨꯔꯥ ꯑꯉꯥꯡ ꯃꯆꯥ ꯌꯣꯛꯇꯧꯅ ꯌꯣꯛꯇꯣꯏꯅꯤ ꯅꯁꯥ ꯌꯥꯎꯗ ꯌꯥꯔꯣꯏꯕ
ꯎꯝ ꯑꯩꯅ ꯈꯜꯂꯤꯁꯤꯅꯦꯀꯣ
ꯎꯝ
ꯎꯝ ꯑꯩꯅ ꯈꯜꯂꯤꯁꯤꯅ ꯈꯔ ꯈꯔ ꯑꯩꯈꯣꯏꯒꯤ ꯌꯦꯟ ꯐꯥꯔꯃꯤꯡꯒꯤ ꯀ ꯀꯣ ꯇ꯭ꯔꯦꯅꯤꯡꯡ ꯁꯦꯠꯄꯗꯣ
ꯑꯣ ꯄ꯭ꯔꯣꯒꯥꯝ ꯌꯥꯎꯒꯦ ꯌꯥꯔꯣ
ꯑꯗꯨꯒꯨꯝꯕ ꯌꯥꯎꯔꯒ ꯇꯧꯕꯅ ꯐꯒꯗ꯭ꯔꯥ ꯈꯜꯂꯤꯕ ꯑꯗꯨ ꯌꯥꯝꯃꯦ ꯌꯥꯎꯁꯜꯂꯁꯨ ꯌꯦꯡꯉꯦ ꯄꯩꯁꯥꯁꯤꯅ
ꯑꯗꯨꯝ ꯌꯥꯎꯈꯠꯂꯒꯅ ꯁꯨꯝ ꯂꯣꯏꯔꯒꯁꯨ ꯑꯦꯛꯐꯦꯟꯁꯁꯨ ꯂꯩꯔꯛꯄꯅꯤꯅ
ꯎꯝ
ꯗꯤ ꯃꯔꯨꯝ ꯃꯔꯔꯨꯝꯗ ꯄꯨꯊ ꯃꯔꯔꯨꯝꯗ ꯄꯨꯊꯣꯛꯅꯤ ꯃꯦꯆꯤꯟꯗ ꯑꯣꯜꯍꯜꯂꯅꯤ ꯃꯔꯝ ꯅ
ꯁꯤꯒꯤ ꯃꯦꯆꯤꯟ ꯀꯣꯜꯍꯟꯕꯕꯁꯤꯦ ꯀꯩ ꯀꯌꯥ ꯂꯧꯗꯅꯣ ꯃꯔꯨꯝ ꯑꯃꯗ
ꯑ ꯁꯨꯏꯠꯇꯤ ꯌꯥꯝꯝꯃꯅꯤ ꯀꯌꯥ ꯃꯉꯥꯗꯤ ꯍꯦꯜꯂꯝꯃꯅꯤ ꯂꯨꯄꯥ ꯃꯉꯥ ꯍꯦꯜꯂꯝꯃꯅꯤ
ꯑꯣ ꯑꯗ ꯌꯣꯟꯕ ꯌꯣꯟꯕꯗꯅ ꯂꯨꯄꯥ ꯌꯥꯡꯈꯩꯒꯤ ꯆꯥ ꯑꯗꯨꯝ ꯌꯣꯟ ꯌꯥꯔꯦꯕ ꯃꯆꯥꯗꯣ
ꯑꯗꯨꯥꯏꯅꯗ ꯑꯗꯨꯝ ꯂꯥꯛꯑꯅꯤꯅ ꯍꯥꯏꯗꯤ ꯍꯧꯖꯤꯛꯀ ꯑꯣꯟꯕꯒ ꯑꯗꯨꯝ ꯆꯞ ꯆꯥꯕꯤꯒꯤ ꯃꯃꯜꯁꯦ ꯈꯪꯗ꯭ꯔꯦꯅꯦ ꯌꯦꯡꯉꯤꯁꯦ ꯉꯥꯅꯨꯒꯤꯗꯤ ꯍꯦꯛ ꯑꯣꯟꯕꯒ ꯕꯤꯂꯥꯏꯇꯤꯒꯤ ꯃꯤꯆꯥꯥ ꯆꯥꯅꯗꯤ ꯄꯤ ꯍꯦꯛ ꯋꯥꯔꯝꯗ ꯍꯦꯛ ꯑꯣꯟꯕꯒ
ꯎꯝ ꯕꯣꯏꯂꯔꯁꯨ ꯃꯔꯨꯝ ꯑꯗꯨꯝ ꯃꯔꯨꯝ ꯀꯩꯅꯣ ꯇꯧꯋꯦꯗ ꯃꯔꯨꯝ ꯀꯣꯛꯄ꯭ꯔꯕ
ꯕꯣꯏꯂꯔꯒꯤꯗꯤ ꯃꯔꯨꯝꯗꯤ ꯑꯗꯨꯗꯤ ꯀꯣꯛꯄꯗꯨꯗꯤ ꯑꯗꯨꯃꯛ ꯉꯝꯃꯣꯏ ꯀꯩꯅꯣ ꯇ ꯊꯥꯛꯄ ꯍꯥꯏꯗꯤ ꯃꯣꯏꯗꯤ ꯃꯆꯥ ꯑꯣꯏꯅ ꯗꯥꯏꯦꯛ ꯂꯩꯕꯅꯦꯕ ꯑ ꯅꯪ ꯀꯩꯅꯣ ꯇꯧꯔꯅꯤ ꯀꯟꯇꯦꯛ ꯇꯧꯔꯅꯤ ꯑꯗꯨ ꯑꯦꯃ
ꯗꯨꯀꯥꯟ ꯗꯨꯀꯥꯟꯗ ꯍꯦꯛ ꯌꯣꯟꯕꯗꯣ ꯑꯗꯨ ꯃꯆꯥ ꯀꯣꯜꯍꯟꯕ ꯌꯥꯔꯣꯏꯗ꯭ꯔꯥ
ꯗꯨꯀꯥꯟ ꯌꯣꯟꯣꯟꯕ ꯍꯥꯏꯗꯤ ꯀꯔꯝꯕꯅꯣ ꯕꯣꯏꯂꯔꯗꯨꯔꯣ
ꯍꯥꯏꯗꯤ ꯌꯦꯔꯣꯝꯗꯣ
ꯌꯥꯔꯣꯏꯗꯕ ꯃꯥꯏ ꯂꯥꯛꯕ ꯌꯥꯎꯗꯦꯗ
ꯎꯝ
ꯑꯗꯩ ꯃꯣꯏ ꯇꯣꯉꯥꯟꯅ ꯃꯣꯏ ꯑꯗꯨꯏ ꯑꯃ ꯑ ꯑꯗꯨꯗꯤ ꯁꯤꯗꯗꯤ ꯇꯧꯅꯗꯕꯗ ꯣꯏꯂꯔꯗꯤ ꯃꯆꯥ ꯑꯣꯏꯅ ꯍꯦ ꯍꯦꯛ ꯂꯥꯛꯄꯅꯦꯕ ꯍꯥꯟꯅꯗꯤ
ꯎꯝ ꯑꯩꯅ ꯑꯩꯅ ꯈꯜꯂꯤꯁꯤꯅ ꯑꯩꯅ ꯈꯜꯂꯤꯁꯤꯅ ꯃꯆꯥꯒꯨꯝꯕ ꯑꯗꯨꯝ ꯃꯆꯥ ꯀꯣꯜꯍꯜꯂꯒꯀꯣ
ꯑꯣ ꯕꯣꯏꯂꯔ ꯃꯔꯣꯝꯗꯤ ꯐꯪꯉꯣꯏꯗ ꯍꯥꯏꯗꯤ ꯗꯨꯀꯥꯟꯗ ꯏ ꯌꯣꯟꯕꯗꯨꯗꯤ ꯑꯦ
ꯑꯣ
ꯂꯥꯕ ꯌꯥꯎꯗꯤ ꯑꯣꯔꯣꯏꯕ
ꯎꯝ ꯑꯗꯨꯒ ꯁꯤ ꯌꯨꯝꯁꯥ ꯐꯥꯔꯃꯤꯡꯒꯤꯗꯤ ꯕꯣꯏꯂꯔ ꯃꯔꯨꯞ ꯌꯥꯝꯃꯤꯅꯤꯀꯣ
ꯑꯗꯨ ꯃꯣꯏꯅ ꯂꯥꯑꯕ ꯃꯣꯏ ꯇꯣꯉꯥꯟꯅ ꯃꯁꯥ ꯄꯨꯊꯣꯛꯄ꯭ꯔꯗꯤ ꯈꯪꯗꯦ ꯂꯥꯣꯏ ꯑ ꯌꯣꯟꯕꯉꯩ ꯊꯥꯗꯣꯔꯛꯏꯗꯣꯏ ꯅꯥꯕ ꯌꯥꯎꯗꯕꯅꯦꯕ
ꯎꯝ ꯀꯣꯏꯂꯔꯒꯨꯝꯕꯁꯤꯅ ꯑꯗꯨꯒꯨꯝꯕ ꯃꯔꯣꯝꯒꯤ ꯑꯣꯏꯔꯗꯤ ꯂꯥꯕ ꯅꯨꯡꯉꯥꯏꯕꯀꯣ
ꯑꯗꯣ ꯀꯣꯏꯗ ꯂꯣꯏꯕ ꯂꯥꯕ ꯍꯥꯞꯄꯦ ꯃꯅꯒꯟꯗꯣ ꯂꯣꯏꯅꯃꯛ ꯃꯇꯨ ꯃꯌꯥꯝꯕ ꯂꯣꯏ ꯀꯦꯜꯂꯤꯗꯅꯪ ꯃꯣꯏ ꯀꯩꯅꯣ ꯇꯧꯕꯒꯤꯦ
ꯍ ꯍꯣ
ꯑꯗꯨ ꯀꯥꯏꯅ ꯂꯥꯕ ꯍꯥꯞꯅꯗꯦꯕ ꯃꯔꯨꯝꯗꯪ ꯌꯣꯜꯂꯦꯕꯇꯥꯥꯔꯗꯤ ꯃꯁꯥ ꯌꯥꯝ ꯁꯣꯛꯑꯦꯕ ꯑꯃꯨꯛ ꯍꯥꯏꯗꯤ ꯃꯇꯨ ꯑꯃ ꯂꯣꯏ ꯀꯦꯜꯂꯛꯑꯅꯤ ꯃꯣꯏ ꯀꯥꯈꯠꯄꯒꯤ ꯌꯥꯝꯒ ꯇꯧꯔꯗꯣ
ꯇꯧ ꯇꯧꯔꯗꯤ ꯃꯔꯨꯝꯒꯤꯀꯣ ꯇꯧꯁꯤ ꯈꯟꯕꯅꯦꯕ
ꯃꯔꯨꯝꯗꯕꯨꯗꯤ ꯀꯥꯟꯅꯩ ꯃꯔꯨꯝꯗꯪ ꯃꯔꯨꯝꯗꯪꯗꯗꯤ ꯀꯥꯟꯅꯗꯕ ꯃꯔꯨꯝ ꯇꯧꯔꯒ ꯃꯁꯥ ꯌꯥꯎꯁꯤꯟꯕ
ꯑꯗꯨꯅꯦ ꯃꯔꯨꯝꯁꯨ ꯊꯥꯗꯣꯛꯄ ꯌꯥꯕ ꯑꯗꯨꯝ ꯌꯣꯟꯕ ꯌꯥꯕ ꯌꯣꯜꯂꯒ ꯃꯆꯥꯒꯤꯁꯨ ꯈꯔ ꯀꯩꯅꯣ ꯇꯧꯕ ꯑꯩꯈꯣꯏꯔꯣꯝꯗꯗꯤ ꯑꯗꯨꯒꯨꯝꯕꯗꯣ ꯃꯆꯥ ꯀꯩꯀꯥꯁꯦ ꯁ ꯁ꯭ꯏꯗ ꯂꯥꯛꯑꯒ ꯂꯣꯏ ꯂꯩꯕ ꯉꯥꯛꯇꯅꯦꯕ ꯑꯗꯨꯅ ꯑꯗꯨꯒꯨꯝꯕꯗꯨꯣ ꯈꯔ ꯇꯧꯔꯒꯗꯤ ꯁꯤꯗ ꯂꯥꯛꯑꯒ ꯃꯆꯥ ꯀꯣꯜꯍꯜꯂꯒꯗ ꯑꯃꯨꯛ ꯄꯨꯔꯒ ꯈꯔ ꯈꯔ ꯌꯣꯛꯂꯒ ꯃꯆꯥ ꯈꯔ ꯆꯥꯎꯔꯒ ꯑꯃꯨꯛ ꯌꯣꯟꯕ
ꯑꯗꯨꯗꯤ ꯌꯥꯏ ꯅꯪ ꯕꯦꯁ ꯕꯦꯁ ꯁꯦꯝꯒꯠꯂ ꯂꯣꯏꯕ ꯌꯥꯏꯅꯦ ꯑꯗꯨꯝ ꯍꯥꯏꯗꯤ ꯑꯃꯨꯛ ꯑꯃꯨꯛꯛꯇꯪ
ꯑꯗꯨ ꯇꯧꯁꯦꯥ ꯈꯜꯂꯤꯅꯦꯕ
ꯎꯝ ꯁ꯭ꯋꯥꯏ ꯑꯗꯨꯝ ꯂꯥꯛ ꯈꯣꯜꯍꯟꯕ ꯌꯥꯏꯑꯕ ꯑꯗꯨꯝ ꯑꯗꯨ ꯑꯗꯨ ꯟꯖꯥꯗꯕꯗꯤ ꯋꯥꯇꯥꯅ
ꯇꯧꯕꯣ ꯇꯧꯗꯤ ꯐꯥꯃꯤꯡꯗꯨꯣ ꯄꯨꯔꯥ ꯆꯥꯎꯊꯣꯔꯒꯀꯣ
ꯆꯥꯎꯊꯣꯛꯇꯔꯤ ꯈꯪ ꯆꯥꯎ ꯆꯥꯎꯕꯗꯤ ꯌꯥꯔꯣꯏ ꯍꯥꯏꯗꯤ ꯅꯪ ꯂꯣꯏꯕ ꯅꯤꯌꯣꯝꯗ ꯁꯨꯝ ꯂꯣꯏꯔ ꯂꯣꯏꯔ ꯈꯪꯉꯛꯀꯗꯣꯏꯅꯦꯕ
ꯃꯥꯅꯦ ꯃꯥꯅꯦ
ꯑꯗꯨꯅ ꯑꯍꯥꯥꯟꯕ ꯌꯥꯝꯗꯕꯤꯗꯪ ꯅꯪ ꯑꯗꯨꯋꯥꯏ ꯃꯔꯨꯝ ꯀꯣꯜꯍꯟꯒꯦ ꯍꯥꯏ ꯇꯥꯔꯗꯤ ꯃꯔꯨꯝ ꯃꯄꯤ ꯇꯔꯥꯗꯪ ꯀꯣꯏꯕ ꯑꯗꯨꯝ ꯌꯥꯔꯦ ꯀꯩꯅꯣ ꯃꯄꯤ ꯇꯔꯥ ꯑꯗꯨꯝ ꯅꯣꯡꯃꯗ ꯃꯄꯤꯗꯣ ꯇꯔꯥꯗꯨꯗꯪ ꯅꯤꯄꯥꯜ ꯅꯤꯄꯥꯜꯗꯪ ꯀꯣꯛ ꯑꯅꯤ ꯑꯅꯤ ꯀꯣꯛꯍꯜꯂꯨꯔꯅꯨ ꯑꯗꯨ ꯇꯔꯗꯤ ꯍꯞꯇꯥ ꯑꯝꯗꯗꯤ
ꯁꯤꯡ ꯂꯤꯁꯤꯡ ꯑꯃꯃꯨꯛ ꯂꯣꯏꯒꯗꯁꯦ ꯋꯥ ꯋꯥꯅꯤꯅꯤꯀꯣ ꯑꯍꯥꯟꯕꯗ
ꯑꯍꯥꯟꯕꯗꯩ ꯋꯥꯅꯤ ꯑꯗꯨꯒꯤ ꯃꯍꯨꯠꯇ ꯅꯪ ꯀꯩꯅꯣ ꯇꯧꯔꯒ ꯃꯔꯨꯝꯗꯨꯣ ꯀꯣꯜ ꯃꯔꯨꯝꯗꯨ ꯅꯪ ꯑꯣꯜꯂꯒ ꯅꯁꯥꯗꯒꯤ ꯂꯣꯏꯖꯕ ꯑꯗꯨꯝ ꯐꯕ ꯂꯩꯌꯦꯕ
ꯎꯝ
ꯍꯥꯏꯗꯤ ꯃꯄꯤ ꯇꯔꯥ ꯀꯨꯟꯃꯨꯛ ꯂꯣꯏꯕ ꯇꯔꯥ ꯇꯔꯥꯗꯪꯨꯛ ꯄꯥꯔꯣꯅꯦ ꯇꯔꯥꯗꯣ ꯍꯞꯇꯥ ꯑꯃꯗꯗꯤ ꯃꯔꯔꯨꯝ ꯍꯨꯝꯗ꯭ꯔꯥ ꯂꯩꯔꯦ ꯍꯨꯝꯗ꯭ꯔꯥꯗ ꯀꯣꯜꯍꯟꯕꯗ ꯌꯥꯡꯈꯩ ꯍꯣꯜꯂꯦꯅ ꯈꯜꯂꯣ ꯑꯗꯨꯝ ꯕꯤꯁ